ꯑꯣ ꯆꯥꯛꯆꯥꯔꯕꯣ
ꯆꯥꯔꯦ
ꯀꯩ ꯑꯦꯟꯖꯥꯡ ꯆꯥꯔꯒꯦ
ꯑꯍꯥꯎꯕ ꯆꯥꯏꯑꯦ ꯑꯩꯈꯣꯏꯗꯤ ꯅꯣꯏꯗꯤ
ꯑꯩꯈꯣꯏꯖꯨ ꯉꯥꯀꯤ ꯆꯧ ꯊꯣꯡ ꯆꯥꯏꯌꯦ
ꯅꯣꯏꯅ ꯍꯦꯟꯅ ꯍꯥꯎꯕꯔꯦ ꯑꯗꯨꯗꯤ
ꯎꯝ
ꯍꯧꯖꯤꯛꯄꯥꯎ ꯉꯀꯤꯆꯧ ꯌꯥꯝ ꯊꯣꯛꯑꯕꯩ ꯇꯥꯏꯞꯇ ꯂꯧꯕꯨꯛꯇꯤ ꯐꯥꯕꯩ ꯍꯥꯏꯖꯜꯂꯛꯑꯦ ꯎꯝ ꯀꯩꯗꯧꯔꯤꯒꯦ
ꯐꯝꯃꯤ
ꯂꯥꯏꯔꯤꯛꯀꯥ ꯄꯥꯗ꯭ꯔꯣ
ꯂꯥꯏꯔꯤꯛꯇꯣ ꯚꯥꯏꯌꯣꯒꯤ ꯑꯦꯁꯥꯏꯟꯃꯦꯟ ꯇꯧꯔꯝꯃꯦ
ꯎꯝ ꯌꯥꯝ ꯐꯩ ꯑꯇꯩꯗꯤ ꯄꯥꯗ꯭ꯔꯣ ꯍꯥꯏꯁꯦ
ꯎꯝ ꯐꯥꯏꯟ ꯑꯥꯔꯠꯁꯀꯤ ꯈꯔ ꯌꯦꯛꯑꯝꯃꯦ
ꯎꯝ ꯑꯣ ꯐꯩꯌꯦ ꯐꯩꯌꯦ
ꯐꯤ ꯁꯥꯗ꯭ꯔꯕꯣ
ꯐꯤꯒ ꯁꯥꯗ꯭ꯔꯦ
ꯀꯩꯗꯧꯔꯒꯦ
ꯇꯟꯕꯒꯤ ꯐꯤ ꯁꯥꯕ ꯀꯥꯟꯅꯗꯦ ꯄꯩꯁꯥ ꯐꯪꯗ꯭ꯔꯦ
ꯀꯩꯅꯣ ꯃꯨꯀꯥ ꯍꯥꯏꯕ꯭ꯔꯣ ꯅꯣꯏꯒꯤ ꯃꯆꯥ ꯃꯆꯥ ꯂꯪ ꯑꯀꯨꯞ ꯑꯀꯨꯞꯄꯗꯣ
ꯑꯗꯨꯗꯣ ꯁꯥꯔꯗꯕꯅꯤ ꯁꯥꯗ꯭ꯔꯤ ꯁꯥꯍꯧꯗ꯭ꯔꯤ ꯂꯪ ꯍꯧꯔꯛꯑꯣꯗꯤ ꯍꯥꯏꯒꯤꯅꯤ ꯍꯧꯔꯛꯑꯒ ꯍꯧꯔꯛꯇ꯭ꯔꯤ ꯑꯗꯨ ꯁꯥꯔꯒꯕꯨꯗꯤ ꯄꯩꯁꯥ ꯐꯪꯉꯦ ꯃꯌꯥꯝ ꯃꯌꯥꯝ
ꯑꯗꯨꯒ ꯀꯌꯥꯃꯨꯛ ꯄꯤꯌꯦ
ꯇꯥꯡꯉꯤꯍꯦ ꯑꯗꯨꯗꯤ ꯑꯁꯥꯃꯟꯐꯧꯇ ꯂꯤꯁꯤꯡ ꯇꯔꯥꯃꯉꯥꯗꯩ ꯍꯧꯋꯦ
ꯢꯃꯩ ꯄꯦꯝꯃ
ꯌꯣꯟꯕꯗꯗꯤ ꯀꯨꯟ ꯀꯨꯟ ꯃꯉꯥ
ꯑꯥ ꯔꯥꯅꯤ ꯔꯥꯅꯤꯒꯨꯝꯕꯗꯤ ꯁꯥ ꯍꯩꯗ꯭ꯔꯣ
ꯔꯥꯅꯤꯅꯦ ꯑꯩꯅ ꯍꯥꯏꯁꯦ
ꯑꯣ ꯑꯩꯅ ꯍꯥꯏꯁꯤꯅ ꯐꯅꯦꯛ ꯑꯃ ꯂꯩꯗꯥꯏꯅꯦ
ꯐꯅꯦꯛꯇꯣ ꯑꯩꯈꯣꯏꯁꯤ ꯀꯣꯟꯗ ꯁꯥꯕꯗꯣ ꯂꯪ ꯌꯥꯝ ꯇꯠꯂꯦ ꯁꯥꯕ ꯅꯨꯡꯉꯥꯏꯇꯦ ꯑꯗꯨꯅ ꯑꯁ ꯁꯥꯗꯦ
ꯎꯝ
ꯈꯔ ꯂꯩꯔꯒ ꯍꯧꯔꯅꯤ ꯔꯥꯅꯤꯗꯣ
ꯑꯥ
ꯀꯥꯡ ꯆꯤꯡꯕ ꯌꯥꯎꯕ ꯆꯠꯂꯨꯁꯤꯔꯣ ꯀꯥꯡꯗ
ꯀꯥꯡ
ꯎꯝ
ꯄꯥꯡꯁꯤ ꯇꯥꯔꯤꯛ ꯀꯌꯥꯅꯣ
ꯈꯔ ꯋꯥꯠꯂꯤ
ꯑꯥ ꯇꯧꯗꯦ ꯍꯥꯏꯔꯣ
ꯆꯠꯂꯨꯁꯦ ꯀꯣꯅꯨꯡꯗ
ꯆꯠꯂꯨꯁꯦ ꯀꯥꯡ ꯆꯤꯡꯕ ꯌꯥꯎꯕꯗꯣ ꯃꯣꯏꯒꯤ ꯊꯧꯔꯤꯗꯣ ꯆꯤꯡꯕ ꯌꯥꯎꯕꯗꯣ ꯀꯔꯤꯅꯣ ꯌꯥꯝ ꯀꯩ ꯌꯥꯝ ꯐꯩꯒ ꯍꯥꯏꯅꯗꯥꯏꯅꯦ
ꯍꯥꯢꯅꯕꯅꯦ ꯑꯩꯈꯣꯏ ꯁꯤꯗꯁꯨ ꯆꯤꯡꯅꯤꯕꯨꯗꯤ ꯍꯥꯏꯕꯅꯤ ꯑꯩꯈꯣꯏ ꯂꯩꯀꯥꯏꯒꯤꯗꯣ
ꯑꯣ ꯕꯥꯃꯣꯟꯗꯣ
ꯎꯝ ꯑꯗꯨꯗꯗꯤ ꯇꯟꯕ
ꯁꯤꯗꯗꯤ ꯕꯤꯠ ꯂꯩꯇꯦꯗꯅ ꯑꯥꯗꯗꯤ ꯀꯣꯅꯨꯡꯗꯗꯤ ꯃꯤꯗꯣ ꯌꯥꯝꯃꯒ ꯅꯨꯡꯉꯥꯏꯗꯅ
ꯅꯨꯡꯉꯥꯢꯕꯗꯣ ꯒꯥꯔꯤꯒꯤ ꯂꯩꯇ꯭ꯔꯗꯤ ꯇꯣꯛ ꯇꯣꯛꯕꯩ ꯐꯤꯕꯝꯅꯦ ꯒꯥꯔꯤꯒꯤ ꯃꯑꯣꯡ ꯌꯦꯡꯉꯒꯅꯦ ꯆꯠꯇꯣꯏꯁꯦ
ꯒꯔꯤ
ꯎꯝ
ꯂꯩꯅꯗꯗꯤ ꯆꯠꯇ꯭ꯔꯦ
ꯆꯠꯇ꯭ꯔꯦ
ꯑꯁ ꯀꯩ ꯀꯩ ꯁꯦꯠꯂ ꯆꯠꯅꯒꯦ ꯀꯥꯡꯁꯦ
ꯁꯦꯠꯅꯤꯡꯕꯅꯦ ꯁꯦꯠꯇꯣꯏꯁꯦ
ꯍꯥꯏꯗꯤ ꯐꯅꯦꯛꯀꯨꯝꯕ ꯁꯦꯠꯄ꯭ꯔꯥ ꯈꯪꯉꯥꯎꯒꯨꯝꯕ ꯁꯦꯠꯅꯕ꯭ꯔꯥ
ꯀꯥꯡ ꯆꯤꯡꯕꯗ ꯈꯪꯉꯥꯎ ꯁꯦꯠꯂꯒꯗꯤ ꯀꯃꯥꯏꯅ ꯆꯤꯡꯅꯤ ꯐꯅ‌ꯦꯛ ꯑꯝ ꯐꯤꯒ
ꯎꯝ
ꯅꯪ ꯁꯦꯠꯅꯤꯡꯕ ꯃꯆꯨ ꯁꯦꯠꯌꯥꯏ ꯑꯌꯥꯛꯄ ꯁꯦꯠꯀꯦꯔꯥ ꯑꯋꯥꯎꯕ ꯁꯦꯠꯀꯦꯔꯥ ꯑꯄꯥꯝꯕ
ꯑꯣ ꯑꯄꯥꯝꯕ
ꯎꯝ ꯏꯪꯁ ꯆꯠꯂꯗꯤ ꯑꯌꯥꯛ ꯑꯌꯥꯛꯄ ꯁꯦꯠꯂ ꯆꯠꯈꯤꯁꯤ
ꯁꯠꯁꯦ
ꯀꯣꯅꯨꯡꯗ ꯅꯠꯇ꯭ꯔꯣ ꯆꯤꯡꯕꯗꯣ ꯀꯣꯅꯨꯡ ꯀꯩꯅꯣꯒꯤꯗ‌ꯣ
ꯎꯝ
ꯇꯦꯝꯄꯜꯗꯤ ꯑꯗꯨꯗ
ꯍꯣꯏ ꯃꯣꯏꯗꯤ ꯀꯣꯅꯨꯡ ꯌꯥꯝ ꯆꯥꯎꯕꯅꯦ ꯑꯗꯨꯏꯒꯤ ꯆꯤꯡꯕꯗꯨꯗꯤ ꯀꯥꯏꯗꯒꯤ ꯑꯗꯨꯅꯒ ꯁꯣꯏꯗꯅꯒ ꯅꯟꯒ꯭ꯔꯗꯤ ꯄꯨꯡ ꯄꯥꯛꯑ ꯁꯤꯕꯩ ꯐꯤꯕꯝ
ꯃꯣꯏ ꯃꯆꯥꯥ ꯃꯆꯥꯗꯨ ꯃꯇꯨꯡꯗ ꯏꯟꯅꯕ꯭ꯔꯥ ꯀꯩꯅ‌ꯣꯝꯗꯤ ꯇꯧꯝ
ꯎꯝ ꯏꯟꯅꯕ ꯅꯠꯇꯦ ꯑꯗꯨ ꯍꯥꯟ ꯆꯤꯡꯒꯔ ꯃꯇꯨꯡꯗ ꯑꯇꯩ
ꯑꯆꯧꯕ ꯑꯣ ꯑꯆꯧꯕꯗꯨꯅ ꯀꯡ ꯀꯥꯟ ꯆꯤꯡꯒꯦ
ꯆꯤꯡꯕꯅ‌ꯦ ꯅꯨꯡꯗꯥꯥꯎꯋꯔ ꯑꯗꯩ ꯀꯩꯅꯣꯁꯨ ꯆꯤꯡꯕꯅꯦ ꯁꯤꯒꯤ ꯀꯩꯅꯣꯒꯤꯁꯨ ꯆꯤꯡꯕꯅꯦ ꯀꯣꯅꯨꯡꯒꯤꯁꯨ ꯆꯤꯡꯕꯅꯦ ꯑꯗꯨꯒ ꯑꯃ ꯀꯩꯕ
ꯑꯃ ꯂꯩꯕꯅꯣ ꯀ꯭ꯋꯥ ꯀꯩꯊ‌ꯦꯟꯗ
ꯈꯪꯗꯦꯗ
ꯑꯗꯨꯁꯨ ꯆꯤꯡꯕꯅꯦ ꯀꯣꯅꯨꯡ ꯅꯠꯇꯕꯤ ꯀꯣꯅꯨꯡꯒꯤꯁꯨ ꯆꯤꯡꯉꯦ ꯑꯗꯨꯁꯨ ꯆꯤꯡꯉꯦ
ꯍꯧꯖꯤꯛꯀꯥꯟꯗꯤ ꯃꯩꯇꯩꯅ ꯌꯥꯝꯅꯔꯝꯃꯤꯅ ꯀꯥꯡꯒꯁꯤꯕꯨ ꯕꯨ ꯃꯤ ꯌꯥꯎꯗꯣꯏꯖꯥꯠꯂ
ꯍ ꯍꯣꯏ ꯃꯤꯒꯤ ꯋꯥꯗꯤ ꯈꯨꯌꯥꯝ ꯊꯤ ꯌꯥꯝꯃꯤ ꯀꯥꯏꯗꯒꯤ ꯆꯤꯡꯕꯕꯨ ꯐꯪꯗꯦ ꯃꯔꯤꯗꯨ ꯄꯥꯏꯒ‌ꯦꯕꯥꯎ ꯍ‌ꯦꯛ ꯐꯪꯗꯦ
ꯑꯗꯨꯅꯦ ꯍꯥꯏꯁꯦ ꯀꯥꯡꯗꯗꯤ ꯂꯣꯏ ꯊꯣꯛꯂꯛꯀꯅꯤ ꯃꯣꯏ ꯃꯩꯇꯩ ꯆꯠ ꯇꯥꯒꯧꯗ ꯆꯠꯄꯗꯒꯤ ꯀꯩꯗꯒꯤ
ꯑꯗꯨꯅꯤ ꯍꯥꯏꯁꯦ ꯎ ꯃꯌꯥꯡꯁꯨ ꯃꯌꯥꯝ ꯊꯣꯛꯂꯛꯄꯅꯤ ꯃꯩꯇꯩꯗꯪ ꯅꯠꯇꯦ
ꯑꯣ ꯁꯥꯔꯤ ꯁꯦꯠ ꯁꯦꯠꯇꯅ ꯊꯣꯛꯂꯛꯄ꯭ꯔꯥ
ꯎꯝ
ꯃꯣꯏ ꯑꯥꯗꯒꯤꯒ ꯂꯥꯛꯑꯒꯒ ꯇꯧꯅꯩ ꯍꯥꯏꯕꯅꯤꯅ ꯃꯤ ꯂꯥꯛꯑꯒ ꯃꯌꯥꯡ ꯀꯃꯥꯏ ꯍꯥꯏꯗꯣꯏꯅꯣ ꯅꯥꯀꯟꯗꯒ ꯏꯁꯩꯒ ꯌꯥꯝ ꯁꯛꯅ ꯃꯥꯜꯂꯦ
ꯎꯝ ꯁꯛꯄꯅꯤ ꯃꯣꯏꯒꯤ ꯀꯨꯝꯍꯩ ꯑꯣꯏꯔꯕꯅꯤ ꯍꯧꯖꯤꯛꯀꯥꯟ
ꯍꯥ
ꯑꯩꯈꯣꯏꯒꯤꯒ ꯑꯣꯏꯗ꯭ꯔꯦ ꯌꯥꯝ ꯅꯨꯡꯉꯥꯏꯈ꯭ꯔꯦ ꯃꯣꯏ ꯆꯠꯁꯦ ꯒꯥꯔꯤ ꯂꯩꯔꯗꯤ
ꯆꯠꯁꯦ
ꯒꯥꯔꯤꯁꯤꯅ ꯑꯝꯃꯐꯧ ꯌꯥꯗꯦ ꯑꯩꯈꯣꯏꯆꯦꯒꯤꯗꯣ ꯒꯥꯔꯤ ꯋꯥꯏꯕ ꯌꯥꯏꯔꯗꯤ ꯋꯥꯏꯁꯦ ꯃꯥꯥꯏ ꯒꯥꯔꯤ ꯅꯠ ꯅꯠꯇ꯭ꯔꯒ ꯒꯥꯔꯤ ꯑꯃ ꯅꯦꯛꯑꯒ ꯆꯠꯁꯦ ꯍꯥꯏꯕꯔꯣ ꯊꯥꯎ ꯍꯥꯟꯕꯤꯔꯒ
ꯍꯣꯏ ꯌꯥꯏ ꯑꯗꯨꯁꯨ ꯑꯩꯈꯣꯏ ꯈꯔ
ꯑꯗꯨꯅꯦ ꯍꯥꯏꯖꯦ ꯄꯤꯟꯗꯨꯃ ꯍꯧꯔꯛꯑꯣ ꯊꯥꯎ ꯍꯥꯟꯅꯕ ꯄꯩꯁꯥ ꯅꯪ ꯈꯥꯏꯅꯔ ꯂꯣꯏꯔꯦ
ꯍꯣꯏ ꯐꯅꯦꯛ ꯁꯦꯠꯂꯒ
ꯎꯝ ꯎꯝ ꯇꯧꯔ ꯆꯠꯁꯦꯕ
ꯍꯣꯏ
ꯅꯪ ꯃꯤ ꯍꯧꯔꯛꯑꯣ ꯑꯩꯏ ꯑꯩ ꯃꯤ ꯑꯃꯅꯤ ꯍꯧꯔꯛꯀꯦ ꯅꯪꯡ ꯑꯃꯅꯤ ꯍꯧꯔꯛꯑꯣ
ꯍꯧꯔꯛꯀꯦꯅꯦ ꯑꯗꯨꯕꯨꯗꯤ ꯆꯠꯅꯤꯡꯕꯩ ꯆꯠꯅꯤꯡꯕ ꯉꯥꯛꯇꯅꯤꯅꯦ
ꯑꯗꯨꯗꯣ ꯅꯪ ꯃꯣꯏ ꯈꯨꯅꯧꯒꯤ ꯔꯥꯀꯦꯁꯇꯣ ꯄꯨꯕꯤꯒꯦ ꯍꯥꯏꯔꯛꯄꯅꯦꯕ ꯆꯠꯅꯤꯡꯉꯗꯤ
ꯆꯦꯆꯦ ꯌꯥꯎꯔꯣꯏꯗ꯭ꯔꯥ ꯆꯦꯆꯦꯗꯤ ꯌꯥꯎꯔꯣꯏꯗ꯭ꯔꯥ ꯌꯥꯎꯗꯣꯏꯅꯦ ꯑꯗꯨꯅꯦ ꯔꯥꯀꯦꯁ ꯑꯣ ꯒꯥꯔꯤ ꯑꯆꯧꯕꯕꯨ ꯂꯩꯕ꯭ꯔꯣ
ꯂꯩꯕꯅꯦ ꯃꯣꯏ ꯃꯆꯦꯒꯤꯔꯥ ꯃꯕꯥꯏꯒꯤꯔ ꯀꯩꯅꯣ
ꯎꯝ
ꯑꯗꯨ ꯄꯣꯔꯛꯀꯦꯝ ꯑꯗꯨꯗ ꯆꯠꯁꯦ
ꯆꯠꯁꯦ ꯅꯨꯡ ꯀꯩꯅꯣ ꯌꯥꯎꯁꯪꯂꯣ ꯀꯥꯡꯂꯣ ꯅꯨꯡꯗꯥꯡꯗꯔ ꯆꯠꯅꯕꯗꯨꯅ ꯀꯩꯗꯅꯣ ꯅꯨꯡꯗꯥꯡꯗ ꯑꯃ ꯆꯠꯅꯕꯗꯣ
ꯌꯥꯎꯁꯪꯗ ꯃꯩꯗꯥꯕꯗ
ꯑꯣ ꯀꯥꯡꯗꯤ ꯅꯨꯡꯊꯤꯟꯗ
ꯎꯝ ꯅꯨꯡꯗꯤꯟ ꯅꯨꯡꯗꯥꯡꯋꯥꯏꯔꯝꯗ ꯆꯤꯡꯕ ꯂꯣꯏꯔꯦ
ꯎꯝ ꯀꯥꯡꯗꯒ ꯀꯥꯡꯗꯒ ꯎꯅꯧꯖ꯭ꯔꯅꯨꯍꯦ ꯀꯥꯡꯈꯣꯡ ꯆꯥꯏ ꯍꯥꯏꯅꯕꯅꯤ
ꯎꯝ
ꯀꯥꯡ ꯀꯥꯡꯂꯦꯟꯗꯤ ꯀꯝ ꯇꯧꯗꯦ ꯀꯥꯡ ꯃꯅꯨꯡꯗ ꯍꯥꯏꯕꯅꯤ
ꯑ ꯑꯍꯧꯕꯗꯨꯔꯣ ꯀꯥꯡꯂꯦꯟ ꯍꯥꯏꯁꯤꯅ
ꯑꯔꯣꯏꯕ
ꯑꯔꯣꯏꯕ
ꯎꯝ
ꯑ ꯀꯥꯡꯍꯧ ꯑꯗꯨ ꯑꯍꯧꯕꯗꯨꯅ ꯀꯥꯡꯍꯧ
ꯎꯝ ꯃꯤ ꯊꯤꯔ ꯆꯠꯂꯒꯦ
ꯆꯠꯂꯁꯤ ꯆꯠꯂꯁꯤ ꯑꯩ ꯍꯧꯔꯛꯀꯦ ꯑꯩꯁꯨ ꯃꯤ ꯈꯔ ꯍꯧꯔꯛꯀꯦ ꯑꯗꯨꯒ ꯆꯠꯂꯝ ꯆꯠꯂꯝꯗꯥꯏꯗ ꯇꯣꯛꯈꯤꯕꯗꯤ ꯌꯥꯗꯦ
ꯇꯣꯛꯑꯣꯢꯅꯦ ꯀꯥꯊꯤꯃꯨꯗꯣ ꯍꯧꯔꯗꯕꯅꯤꯅꯦ ꯍꯧꯖꯤꯛꯇꯩ ꯍꯧꯅ
ꯍꯣꯏ ꯍꯧꯔꯣ ꯍꯧꯔꯣ ꯌꯥꯔꯦ ꯆꯠꯂꯁꯤ ꯑꯩ ꯗ꯭ꯔꯦꯁ ꯐꯖꯕ ꯒ ꯁꯦꯠꯅꯤꯡꯉꯖꯥꯠꯅꯤ ꯁꯦꯠ ꯐꯪꯗꯗꯅ ꯂꯩꯔꯕꯅꯤ ꯑꯥꯏꯐꯣꯟꯒꯗꯣ ꯅꯣꯏꯗꯤ ꯄꯥꯏꯕꯅꯤꯅ ꯅꯣꯏꯗꯒꯤ ꯋꯥꯏꯔꯒ ꯀꯥꯞꯄ ꯂꯣꯏꯔꯦ
ꯋꯥꯢꯔꯣ ꯗ꯭ꯔꯦꯁ ꯈꯟꯕ ꯂꯣꯏꯔꯦ ꯂꯩꯔꯦ
ꯈꯣꯏꯕꯣꯛꯇꯒꯤ ꯑꯃ ꯑ ꯅꯍꯥꯟ ꯃꯉꯣꯟꯗ ꯌꯥꯎꯈꯤꯕꯅꯦ ꯐꯤ ꯑꯃ
ꯐꯤ ꯀꯩ ꯐꯤ ꯏꯟꯒꯦ
ꯈꯪꯗꯦꯗ ꯀꯔꯤ ꯐꯤꯅꯣ ꯈꯩꯔꯣꯏ ꯊꯦꯛꯀ ꯅꯠꯇꯦ ꯀꯩꯅꯣꯝꯃ ꯀꯔꯤ ꯀꯃꯥꯏ ꯍꯥꯏꯗꯣꯏꯅꯣ ꯈꯪꯗꯦꯗꯅ ꯑꯃ ꯆ‌ꯦꯟꯕ
ꯎꯝ
ꯍꯧꯖꯤꯛꯀꯥꯟ ꯌꯥꯝ ꯏꯟꯅꯕꯗꯣ
ꯔꯥꯅꯤꯒꯗꯤ ꯏꯟꯅꯗ꯭ꯔꯣ
ꯏꯅꯕꯅꯦ ꯏꯜꯂꯣ ꯅꯣꯏ
ꯔꯅꯤ ꯏꯜꯂꯥ ꯆꯠꯇ‌ꯣꯏꯔꯥ
ꯃꯅꯥꯎ ꯢꯟꯒꯗꯧꯅꯤ
ꯑꯣ ꯃꯅꯥꯎ
ꯎꯝ ꯎꯝ ꯑꯗꯨ ꯁ‌ꯦꯠꯂꯥ ꯆꯠꯀꯗꯕ ꯑꯗꯣ ꯑꯩꯈꯣꯏꯗꯤ ꯁꯦꯂꯔꯣꯏ ꯇꯜꯂꯦ ꯐꯅꯦꯛ ꯏꯆꯝ ꯆꯝ ꯁꯦꯜꯠꯂꯅꯤ ꯐꯤ ꯑꯃ ꯏꯜꯂꯅꯤ
ꯐꯤ ꯏꯆꯝ ꯆꯝꯕ ꯐꯤ ꯍꯥꯏꯗꯤ ꯀꯔꯤ ꯍꯧꯖꯤꯛꯀꯥꯟ ꯌꯥꯝ ꯆꯠꯅꯕꯤꯗꯨꯔꯣ
ꯍꯧꯖꯤꯛꯀꯥꯟ ꯆꯠꯅꯕꯤꯅ ꯍꯣꯏ ꯑꯃ ꯀꯩꯅꯣꯗꯣ
ꯔꯥꯅꯤꯖꯨꯅ ꯍꯣ ꯑꯅꯝꯕꯤ ꯍꯧꯖꯤꯛꯀꯥꯟ ꯌꯥꯝ ꯏꯟꯅꯕꯗꯣ
ꯑꯁ ꯑꯅꯝꯕꯤꯗꯤ ꯃꯄꯥꯟ ꯍꯛꯑꯒꯅꯝꯕꯤꯗꯨ ꯅꯠꯇꯦ ꯑꯃ ꯀꯩꯅꯣꯗꯨꯅꯦ ꯑꯩꯅ ꯍꯥꯏꯁꯦ
ꯈꯪꯗꯦꯗ
ꯑꯃ ꯂꯩꯕꯅꯦ ꯑꯗꯨꯗ‌ꯣ ꯇꯧꯒꯗꯕ
ꯎꯝ
ꯑꯗꯨ ꯁꯦꯠꯂꯅꯤ ꯑꯗꯨꯒ ꯆꯠꯂꯁꯦ ꯐꯖꯕꯤ ꯁꯥꯔꯨꯔꯁꯦ ꯅꯣꯡ ꯐꯥꯗꯣꯛ
ꯍꯣꯏ ꯍꯣꯏ ꯑꯩꯈꯣꯏ ꯆ‌ꯦꯁꯨ ꯍꯧꯔꯛꯀꯦ
ꯅꯣꯏꯆ‌ꯦꯗꯣ ꯃꯥ ꯑꯦꯝ ꯌꯨꯗ ꯂꯩ ꯍꯥꯏꯕꯅꯤ ꯂꯩ ꯆꯠꯅꯤ ꯍꯥꯏꯕꯅꯤ ꯑꯗꯨ ꯅꯨꯃꯤꯠꯇꯨꯗꯤ ꯃꯣꯏ ꯃꯃꯥꯟꯅꯕꯤ ꯀꯩꯒ
ꯑꯦꯝ ꯌꯨꯗ ꯆꯠꯂꯅꯦ ꯍꯥꯢꯕ꯭ꯔꯣ
ꯍꯣꯏ ꯃꯥ ꯃꯣꯏꯔꯥꯡ ꯆꯠꯅꯤ ꯍꯥꯏꯕꯅꯤ
ꯃꯥ ꯌꯥꯎꯗ꯭ꯔꯁꯨ ꯌꯥꯏꯕꯨ ꯀꯥꯡꯕꯨ ꯃꯣꯏꯔꯥꯡꯗ ꯀꯅꯥ ꯆꯠꯅꯒꯦ ꯀꯥꯡ ꯍꯥꯏꯁꯤꯗꯤ ꯏꯗ ꯆꯠꯀꯗꯕ
ꯃꯣꯏ ꯀꯣꯏ ꯆꯠꯅꯤꯌꯦ ꯃꯣꯏꯔꯥꯡꯗ ꯀꯥꯡ ꯌꯦꯡꯕ ꯑꯣꯏꯅ ꯃꯔꯤ ꯃꯔꯤ
ꯑꯍꯦꯝ
ꯐꯠꯇ꯭ꯔꯣ ꯑꯗꯨꯅ ꯑꯩꯈꯣꯏꯗꯤ ꯆꯠꯄꯁꯨ ꯐꯪꯖꯗꯦ ꯂꯩꯖꯗꯕꯅꯤꯅ ꯒꯥꯔꯤꯁꯨ ꯂꯩꯖꯗꯦ ꯄꯨꯕꯤꯅꯕꯁꯨ ꯂꯩꯖꯗꯦ
ꯒꯥꯔꯤꯁꯨ ꯂꯩꯖꯗꯦ ꯍꯥꯏꯁꯦ ꯑꯩꯈꯣꯏꯁꯨ ꯋꯥꯏꯗꯨꯔꯁꯤꯗꯤ ꯊꯥꯎ ꯍꯟꯕꯤꯗꯨꯔꯗꯨꯗꯤ
ꯑꯗꯨꯕꯨꯗꯤ ꯌꯥꯕ ꯑꯗꯨꯗ ꯑꯕꯨ ꯌꯥꯔꯛꯇ꯭ꯔꯒꯗꯤ
ꯀꯅꯣꯗꯥ ꯀꯥꯏ ꯃꯨꯒꯤ
ꯀꯥ ꯏꯃꯨꯗꯨꯗꯤ ꯄꯩꯁꯥ ꯃꯌꯥꯝ ꯍꯥꯏꯔꯛꯀꯅꯤ ꯃꯥꯗꯤ ꯃꯥꯒꯤꯁꯨ ꯄꯩꯁꯥ ꯄꯤꯔꯣ ꯍꯥꯏꯔꯛꯀꯅꯤ ꯊꯥꯎꯁꯨꯡ ꯑ‌ꯣꯛ ꯍꯥꯜꯂꯣ ꯍꯥꯏꯔꯛꯀꯅꯤ
ꯑꯁ ꯌꯥꯔꯣꯏ ꯑꯗꯨꯗꯤ ꯆꯦꯕꯦꯝꯃꯁꯨ ꯍꯧꯎꯗꯅ ꯄꯤꯟꯇꯨꯒꯤ ꯃꯆꯦꯗꯣ
ꯎꯝ ꯒꯥꯔꯤꯗꯨ ꯂꯩꯔꯗꯤ ꯍꯧ ꯌꯥꯏꯌ‌ꯦ ꯂꯩꯇ꯭ꯔꯒꯗꯤ
ꯍꯣꯏ ꯍꯣꯏ
ꯎꯝ
ꯒꯥꯔꯤꯗꯣ ꯍꯥꯟꯅ ꯍꯥꯏꯅꯔꯛꯑꯣ ꯑꯗꯨꯗꯤ
ꯍꯥꯏꯅꯈꯤꯒꯦ ꯍꯥꯏꯅꯈꯤꯒꯦ ꯄꯩꯁꯥ ꯇꯨꯡꯖꯜꯂꯣ ꯑꯗꯨꯅ
ꯍꯣꯏ
ꯆꯠꯅꯕ
ꯍꯣꯏ ꯍꯣꯏ
ꯊꯥꯎ ꯍꯥꯟꯕꯒꯤ ꯂꯨꯄꯥ ꯀꯩꯅꯣ ꯀꯩꯅꯣ ꯈꯥꯏꯅꯔꯛꯑꯅꯤ ꯂꯨꯄꯥ ꯆꯥꯎꯉꯥ ꯆꯥꯇ꯭ꯔꯨꯛꯅ ꯍꯥꯟ ꯌꯥꯅꯤ
ꯎꯝ ꯃꯤ ꯑꯃꯒꯤ ꯀꯌꯥ ꯀꯌꯥꯃꯨꯛ ꯈꯥꯏꯅꯔꯅꯤ ꯆꯥꯎꯉꯥ ꯆꯥꯇ꯭ꯔꯨꯛ
ꯆꯠꯂ ꯍꯥꯏ ꯅꯠꯇꯦ ꯆꯥꯇ꯭ꯔꯨꯛꯀꯤ ꯍꯜꯂ‌ꯦ ꯈꯜꯂꯣ ꯃꯤ ꯃꯉꯥ ꯇ‌‌ꯣꯡꯉ‌ꯦ ꯃꯔꯤ ꯇꯦꯡꯉ‌ꯦ ꯈꯜꯂꯣ
ꯑꯗꯨꯅꯦ ꯀꯣꯅꯨꯡ ꯅꯛꯏꯁꯤꯕꯨ
ꯎꯗꯨꯅꯤ ꯍꯥꯏꯁꯦ ꯍꯣꯏ ꯍꯣꯏ ꯑꯃꯨꯛ ꯑꯩ ꯊꯝꯃꯒꯦ ꯎꯝ ꯉꯥꯛꯇꯪ ꯂꯩ ꯇꯧꯛꯀ‌ꯦ
ꯍꯣꯏ ꯍꯣꯏ